ꯇꯥꯏꯌꯦ
ꯑꯥ ꯑꯥ ꯑꯁ ꯊꯕꯛ ꯆꯠꯇꯄ꯭ꯔꯣ
ꯑꯧ ꯍꯧꯖꯤꯛ ꯆꯠꯂꯀ ꯂꯩꯑꯌꯦ
ꯑꯣ ꯄꯨꯡ ꯀꯌꯥꯗ ꯌꯎꯗꯣꯏꯔꯣ
ꯑ ꯇꯔꯥ ꯃꯈꯥꯏꯗ ꯌꯧꯗꯣꯏꯔꯣ
ꯑꯣ ꯈꯣꯡꯅ ꯆꯠꯄ꯭ꯔꯣ ꯘꯔꯤꯅ ꯆꯠꯄ꯭ꯔꯣ
ꯀꯩꯅꯣ ꯑ ꯑꯩꯈꯣꯏ ꯔꯦꯟꯀꯤ ꯄꯤꯔꯦ ꯕꯖꯥꯔ ꯐꯥꯎ ꯈꫭꯡꯅ ꯒꯥꯔꯤꯅ ꯂꯥꯛꯑꯦꯕ ꯑꫭꯛꯇꯣꯅ
ꯑꯣ ꯑꯣ ꯑꯣ ꯌꯥꯝ ꯐꯩꯅꯦ ꯅꯣꯡ ꯆꯨꯔꯁꯨ ꯊꯕꯛ ꯆꯠꯂꯤꯅꯦ ꯅꯪꯗꯤ ꯃꯔꯝ ꯌꯥꯝ ꯑꯣꯏꯅꯦ
ꯎꯄꯥꯏ ꯂꯩꯇ꯭ꯔꯒ ꯆꯠꯄꯅꯤ ꯀꯩꯅꫭ
ꯑꯩꯈꯣꯏꯒꯤ ꯃꯧ ꯑꯣꯏꯅꯤꯡꯉꯤꯅꯦ
ꯀꯩ ꯇꯧꯔꯤꯅꯣ ꯅꯪꯒꯤ
ꯑꯁ ꯅꯣꯡ ꯆꯨꯕꯅꯤꯅ ꯇꯨꯝꯃꯒ ꯂꯩꯌꯦ
ꯅꯨꯡꯉꯥꯏꯔꯥꯎꯅꯦ ꯑꯗꯨꯗꯤ
ꯉꯥꯔꯤ ꯉꯁꯤꯗꯤ ꯐꯖꯅ ꯋꯥꯔꯤ ꯁꯥꯒꯦ ꯍꯥꯏꯔꯒ ꯃꯩ ꯂꯥꯛꯇꯕ ꯅꯦꯠꯋꯥꯛ ꯅꯨꯡꯉꯥꯏꯇꯕ
ꯑꯩꯒꯤ ꯐꯣꯟꯗꯤ ꯈꯔ ꯍꯣꯏ ꯉꯔꯥꯡꯗꯤ ꯂꯥꯛꯑꯦ ꯑꯗꯨ ꯑꯣꯏꯔꯁꯨ ꯄꯨꯡ ꯀꯌꯥꯗ ꯃꯩꯗꯣ ꯆꯠꯈꯤꯕ꯭ꯔꯥ ꯈꯪꯗꯕꯀꯣ
ꯑꯣ
ꯑꯩꯅ ꯋꯥꯔꯤ ꯁꯅꯕ ꯇꯥꯟꯕ ꯑꯗꯨꯒꯤ ꯏꯅꯥꯎꯨꯄꯥꯗ ꯁꯥꯑꯣ ꯍꯥꯏꯔꯒ ꯃꯥ ꯇꯥꯟꯕ ꯑꯃꯨꯛ
ꯉꯔꯥꯡꯗꯣ ꯇꯧꯕ ꯌꯥꯎꯕꯅꯦ ꯀꯩꯅꯣ ꯑꯩ ꯅꯅꯥꯎ ꯅꯨꯄꯥꯉꯣꯟꯗ ꯀꯩꯅꯣ ꯆꯠꯇꯧꯕꯅꯦꯕ ꯑꯗꯨ ꯀꯣꯟꯁꯨ ꯇꯧꯋꯦ ꯑꯗꯨ ꯆꯠꯇꯕ ꯀꯣ ꯅꯦꯠꯋꯥꯛ ꯂꯩꯇ
ꯍꯣꯏ ꯃꯥꯒꯤ ꯀꯔꯤ ꯍꯥꯏꯁꯤꯔ ꯃꯥꯒꯤ ꯐꯣꯟꯗꯤ ꯃꯩ ꯃꯨꯠꯈ꯭ꯔꯕ ꯅꯦꯠꯋꯥꯛ ꯂꯩꯇ꯭ꯔꯗꯤ ꯇꯧꯕ ꯌꯥꯗꯕꯅꯦꯕ
ꯑꯣ ꯑꯣ
ꯑꯩꯒꯤꯗꯤ ꯀꯩꯁꯨ ꯀꯥꯏꯗꯕꯀꯣ ꯅꯦꯠꯋꯛ ꯌꯥꯔꯁꯨ ꯌꯥꯗ꯭ꯔꯁꯨ ꯑꯗꯨꯝ ꯇꯧꯕ ꯌꯥꯏꯕ ꯎꯝ ꯅꯣꯡ ꯌꯥꯝ ꯀꯟꯅ ꯆꯨꯕ꯭ꯔꯣ
ꯈꯤꯇꯪ ꯈꯤꯇꯪꯅꯤꯗ ꯌꯥꯝ ꯀꯟꯅꯗꯤꯅꯗꯦ ꯑꯗꯨꯗ ꯀꯩꯅꯣ ꯆꯠꯄ ꯅꯨꯡꯉꯥꯏꯔꯣꯏ ꯂꯝꯕꯤꯗ
ꯑꯣ ꯑꯣ ꯑꯣ ꯑ ꯑ ꯀꯔꯤ ꯊꯕꯛ ꯁꯨꯕ꯭ꯔꯣ ꯅꯪꯗꯤ
ꯑꯩꯒꯤ ꯀꯦꯐꯦ ꯃꯆꯥꯗꯅꯤ
ꯎꯝ ꯌꯥꯝ ꯐꯩꯅꯦ ꯁꯦꯜ ꯇꯥꯟꯕ ꯍꯧꯖꯤꯛ ꯃꯇꯝꯁꯤꯗꯤ ꯁꯦ ꯄꯩꯁꯥ ꯊꯣꯛꯄ ꯋꯥꯕꯅꯤꯅꯀꯣ ꯑꯁꯤꯒꯨꯝꯕ ꯊꯕꯛ ꯇꯧꯕꯁꯤꯗꯤ ꯑꯗꯨꯝ ꯐ꯭ꯔꯤꯗ ꯂꯩꯗꯧ ꯁꯔꯨꯛꯄꯨꯗꯤ ꯌꯥꯝ ꯐꯩꯗ ꯑꯩꯈꯣꯏꯗ ꯑꯩꯈꯣꯏꯗꯤ ꯌꯨꯝꯗ ꯂꯩꯕꯅꯤꯅ ꯄꯩꯁꯥꯁꯨ ꯊꯣꯛꯇ꯭ꯔꯦ
ꯑꯁ ꯌꯨꯝꯗ ꯂꯩꯕꯅ ꯅꯨꯡꯉꯥꯏꯗ꯭ꯔꯣ
ꯅꯨꯡꯉꯥꯏꯌꯦ ꯑꯗꯨ ꯑꯣꯏꯔꯁꯨ ꯄꯩꯁꯥꯗꯤ ꯂꯩꯇꯦꯗꯅ
ꯑꯗꯨ ꯅꯨꯡꯉꯥꯏꯅ ꯂꯩꯔꯣꯛꯑꯣ ꯑꯌꯨꯝ ꯄꯥꯟꯗ꯭ꯔꯤꯉꯩꯗꯀꯣ ꯌꯨꯝꯗ ꯅꯨꯉꯥꯏꯅ ꯂꯩꯥꯊꫭꯛꯑꫭꯕ
ꯑꯁ ꯑꯗꯨ ꯌꯥꯗꯤꯅꯦ ꯍꯧꯖꯤꯛ ꯃꯇꯝꯁꯤꯗꯤ ꯌꯨꯝꯗ ꯐ꯭ꯔꯤ ꯂꯩꯕꯁꯦ ꯃꯤꯅꯁꯨ ꯌꯥꯝꯅ ꯍꯥꯏꯅꯦ ꯅꯣꯏꯗꯤ ꯀꯅꯥ ꯀꯅꯥ ꯂꯩꯕ꯭ꯔꯣ ꯔꯦꯟꯗ ꯂꯩꯕꯗꯣ
ꯑ ꯌꯥꯝꯕꯒꯔꯤꯑꯦ
ꯑꯣꯌꯥꯝꯕꯗꯤ ꯅꯨꯄꯤ ꯊꯤꯗ꯭ꯔꯤꯕꯣ
ꯑꯌꯥꯝꯕ ꯑꯆꯧꯕꯗ ꯁꯤꯖꯔꯤ
ꯑꯣ ꯑꯣ ꯑꯥꯝ ꯐꯩꯅꯦ ꯅꯪꯁꯨ ꯌꯨꯝ ꯄꯥꯟꯅꯕ ꯇꯧꯔꯣ
ꯇꯂꯦꯗ ꯑꯩꯗꯤ ꯌꯨꯝ ꯄꯥꯔ ꯊꯕꯛ ꯇꯧꯕꯗꯣ ꯇꯜꯂꯦ
ꯑ ꯍꯣꯏ ꯍꯣꯏ
ꯒꯥꯔꯤꯒꯨꯝꯕ ꯐꯣꯟ ꯇꯧꯔꯤꯒ ꯋꯥꯔꯦ ꯑꯩ
ꯍꯣꯏ ꯘꯔꯤ ꯌꯥꯝꯕ ꯃꯥꯜꯂꯦ ꯑꯣ ꯑ ꯋꯥꯔꯤ ꯁꯥꯕ ꯅꯨꯡꯉꯥꯏꯔꯝꯗꯧ ꯃꯥꯥꯟꯗꯦ ꯅꯪ ꯊꯕꯛ ꯆꯤꯟꯕꯅꯤꯅ
ꯑꯩ ꯍꯣꯔꯦꯟ ꯀꯟꯗꯤ ꯀꯩꯅꯣ ꯎꯝ ꯃꯤ ꯂꯥꯛꯇ꯭ꯔꯤꯉꯩꯗ ꯀꯣ
ꯍꯣꯏ
ꯑꯗꯨ ꯃꯇꯝꯗꯗꯤ ꯌꯥꯏ ꯑꯗꯨꯕꯨ
ꯑꯣ ꯃꯤꯗꯤ ꯌꯥꯝ ꯂꯥꯛꯄ꯭ꯔꯣ ꯅꯪ ꯅꯪꯅ ꯊꯕꯛ ꯇꯧꯕ ꯃꯐꯝꯗꯣ
ꯃꯔꯛ ꯃꯔꯛꯗꯤ ꯑꯗꯨꯝ ꯂꯥꯛꯑꯦ ꯑꯗꯨ ꯌꯥꯝ ꯉꯔꯥꯡꯗꯤ ꯌꯥꯝꯗꯦꯗ
ꯑꯣ ꯃꯤ ꯌꯥꯝꯗꯕ ꯀꯥꯟꯗ ꯅꯪ ꯐ꯭ꯔꯤ ꯂꯩꯕꯀꯥꯟꯗ ꯑꯗꯨꯝ ꯍꯥꯏꯔꯛꯑꯣ ꯀꯣ ꯑꯩ ꯇꯧꯔꯛꯀꯦꯕ ꯑꯩꯒꯤꯗꯨ ꯌꯥꯝ ꯂꯩꯌꯦꯕ ꯂꯣꯏꯁꯤꯟꯕ ꯉꯝꯃꯔꯣꯏꯕ ꯑꯗꯨꯒꯤ
ꯑꯩꯒꯤꯁꯨ ꯑꯩꯒꯤꯗꯤ ꯌꯥꯎꯗ꯭ꯔꯦ
ꯀꯌꯥ ꯂꯩꯕ꯭ꯔꯣ
ꯑ ꯀꯩꯅꯣ ꯌꯥꯝꯗ꯭ꯔꯦꯗ ꯃꯔꯤ ꯃꯉꯥ ꯐꯔꯝꯅꯤ ꯕ ꯈꯔꯤ ꯑ ꯅꯣꯡ ꯆꯨꯕꯒꯤ ꯑꯣ ꯀꯔꯤꯁꯨ ꯆ
ꯎꯝ ꯃꯁꯛ ꯈꯪꯅꯕ ꯃꯤ ꯈꯪꯅꯗꯕ ꯃꯤꯁꯤꯡꯁꯦ ꯑꯗꯨꯝ ꯇꯧꯅꯤꯉꯥꯏ ꯇꯥꯟꯕꯀꯣ ꯑꯗꯨꯒꯤ ꯑꯩ ꯁꯨꯇꯧ ꯇꯧꯗꯕ ꯑꯩꯈꯣꯏ ꯈꯨꯟ ꯅꯨꯄꯤ ꯉꯥꯛꯇ ꯑꯗꯨꯝ ꯈꯪꯅꯕ ꯉꯥꯛꯇ ꯇꯧꯕꯅꯤꯅ
ꯑ
ꯑꯗꯨꯒꯤ ꯉꯁꯤꯗꯤ ꯎꯄꯥꯏ ꯂꯩꯇꯕꯀꯣ ꯑꯗꯨꯒꯤ ꯑꯩꯅ ꯏꯅꯥꯎꯄꯥꯗ ꯑꯩꯒꯤ ꯐꯣꯟꯗꯨꯣ ꯄꯥꯏꯔꯒ ꯅꯪ ꯉꯁꯤ ꯄꯥꯏꯔꯒ ꯇꯧꯋꯣ ꯍꯥꯏꯔꯒ ꯌꯥꯗꯕ
ꯀꯩꯗ
ꯄꯨ꯭ꯔꯥ ꯕꯦꯔꯥꯅꯤ ꯑꯗꯨꯁꯨ ꯃꯅꯥ ꯌꯥꯝ ꯀꯜꯂꯦꯕ
ꯃꯥꯗꯤ ꯋꯥꯔꯤ ꯁꯥꯕ ꯍꯩꯅ ꯑꯗꯣ ꯇꯧꯕꯤꯌꯣ ꯍꯥꯏꯌꯣ
ꯌꯥꯗꯕ ꯃꯥꯅ ꯑꯩꯅ ꯇꯧꯕꯤꯌꯣ ꯇꯪꯈꯥꯏ-ꯇꯪꯈꯥꯏ ꯇꯧꯁꯦ ꯍꯥꯏꯔꯤꯁꯤ ꯃꯥ ꯌꯥꯗꯕꯀꯣ꯫
ꯑ꯫
ꯍꯣꯔꯦꯟꯗꯤ ꯇꯧꯍꯟꯒꯦ ꯑꯩ
ꯇꯧꯍꯜꯂꯣ ꯅꯍꯥꯟꯗꯤ ꯃꯥ ꯑ ꯀꯩꯅꯣ ꯑ ꯌꯥꯝ ꯇꯧꯋꯦ ꯍꯥꯏꯕ ꯅꯠꯇ꯭ꯔꯣ꯫
ꯍꯣꯏ ꯌꯥꯝ ꯇꯧꯋꯦ ꯑꯗꯨ ꯑꯣꯏꯔꯁꯨ ꯃꯥꯗꯤ ꯈꯪꯗꯦ ꯃꯤ ꯃꯆꯤꯟ ꯈꯔ ꯉꯥꯡꯕꯗꯣ ꯃꯤ ꯃꯌꯥꯝꯅ ꯇꯧꯔꯛꯑꯦꯕ ꯃꯥꯗꯤ꯫
ꯑꯥ ꯑꯥ
ꯈꯪꯗꯦ ꯑꯗꯨꯅꯤꯗ ꯑꯗꯣ ꯃ ꯑꯩꯈꯣꯏ ꯈꯨꯟ ꯅꯨꯄꯥ ꯑꯃ ꯅꯨꯄꯤ ꯑꯃꯒꯤ ꯅꯝꯕꯔ ꯄꯤꯔꯛꯏꯕꯀꯣ꯫
ꯑ꯫
ꯑꯩꯅ ꯇꯧꯔꯒ ꯑꯁ ꯋꯥꯁꯨ ꯉꯥꯡꯗꯦ ꯑꯩꯅ ꯉꯥꯡꯕ ꯉꯥꯛꯇ ꯈꯣꯝꯃꯒ ꯂꯩꯌꯦ ꯑ ꯑꯩꯅ ꯀꯛꯊꯄꯤꯕꯅꯤ ꯇꯧꯕ ꯅꯨꯡꯉꯥꯏꯇꯕꯒꯤ
ꯎꯝ
ꯋꯥ ꯉꯥꯡꯉꯁꯨ ꯋꯥ ꯉꯥꯡꯉꯁꯨ ꯀꯣ ꯈꯨꯝꯗꯦ ꯆꯥꯛ ꯆꯥꯔꯕꯣ ꯍꯥꯏꯔꯒ ꯑꯥꯎ ꯅꯣꯡ ꯆꯨꯕ꯭ꯔꯣ ꯍꯥꯏꯔꯒ ꯑꯥꯎ ꯑꯁꯨꯃꯥꯏꯅ ꯉꯥꯡꯒ ꯂꯩꯌꯦ ꯑꯩ
ꯑ
ꯑꯩꯗꯨ ꯀꯛꯊꯠꯄꯤꯕ ꯑꯩꯅ ꯍꯥꯏꯕꯅꯦ ꯑꯗꯨꯒꯨꯝꯕ ꯅꯝꯕꯔꯗꯤ ꯄꯤꯔꯛꯀꯅꯨ ꯑꯩꯅ ꯍꯥꯏꯕꯅꯦꯗ ꯏꯃꯥꯟꯅꯕꯗ ꯏꯊꯟꯇ ꯉꯥꯡꯑꯒ ꯂꯩꯕꯗꯣ ꯅꯨꯡꯉꯥꯏꯇꯦꯕꯀꯣ ꯑꯗꯨꯃꯥꯏ ꯃꯥꯅ ꯑꯃ ꯑꯩꯅ ꯋꯥ ꯃꯔꯤ ꯃꯉꯥ ꯍꯥꯏꯕ ꯀꯥꯟꯗ ꯃꯥꯅ ꯑꯃꯈꯛꯀꯨꯝꯑ ꯈꯨꯝꯃꯛꯑꯗꯤ ꯋꯥꯔꯤꯗꯣ ꯁꯥꯅꯤꯉꯥꯏ ꯂꯩꯇ꯭ꯔꯦꯕ꯫
ꯑꯗꯨꯒꯤꯅꯤꯗ꯫
ꯑꯁꯤ ꯂꯝꯕꯤꯗꯣ ꯂꯣꯏꯔꯦ ꯆꯠꯄ ꯅꯨꯡꯉꯥꯏꯇꯔꯦ ꯏꯁꯤꯡꯗꯤ ꯌꯥꯝꯗꯦ ꯑꯗꯨꯕꯨ ꯂꯝꯕꯤꯗꯣ ꯃꯣꯠꯂꯦ ꯏꯁꯤꯡ ꯈꯤꯇꯪ ꯈꯤꯇꯪ ꯂꯩꯌꯦ꯫
ꯑꯣ꯫ ꯑꯗꯨꯒꯨꯝꯕ ꯏꯁꯤꯡꯗꯣ ꯅꯪ ꯅꯈꯣꯡꯗ ꯇ ꯀꯩꯅꯣ ꯇ ꯀꯔꯤ ꯍꯥꯏ ꯑꯗꯨꯒꯨꯝꯕ ꯏꯁꯤꯡꯗꯣ ꯇꯧꯒꯅꯨ꯫ ꯈꯣꯡꯗ ꯆꯣꯠꯍꯟꯒꯅꯨꯕ ꯐꯠꯇꯕꯅꯦꯕ
ꯑ꯫
ꯑꯩꯈꯣꯏꯗꯤ ꯑꯗꯨꯒꯨꯝꯕ ꯫ ꯏꯁꯤꯡꯗꯨꯗꯤ ꯄꯥꯏꯕ ꯌꯥꯗ꯭ꯔꯦ ꯍꯥꯒꯠꯆꯕꯅꯤꯅꯀꯣ꯫
ꯍꫭꯏ꯫
ꯑꯗꯨꯒꯨꯝꯕꯗ ꯄꯥꯏꯕ ꯌꯥꯗꯦꯕ꯫
ꯅꯣꯡꯆꯨꯕꯀꯥꯟꯗ ꯀꯩꯅꯣ ꯃꯤꯗꯤ ꯃꯤꯁꯨ ꯆꯤꯜꯂꯦ ꯀ꯭ꯔꯤ ꯁꯨ ꯆꯤꯜꯂꯦꯀꯣ꯫
ꯍꯣꯏ ꯕꯖꯥꯔ ꯆꯠꯄꯁꯨ ꯅꯨꯡꯉꯥꯏꯇꯕꯅꯦ ꯅꯣꯡ ꯆꯨꯔꯗꯤ ꯍꯥꯏꯕꯗꯤ ꯅꯂꯥꯒꯤ ꯏꯁꯤꯡꯒꯨꯝꯕꯗꯣ ꯊꯨꯝꯃꯛꯄꯅꯤꯅꯀꯣ ꯕꯖꯥꯔꯁꯤꯗꯤ ꯌꯥꯝ ꯃꯣꯠꯂꯦꯕ꯫
ꯑꯗꯨꯒꯤ ꯆꯥꯛ ꯆꯥꯔꯕꯣ ꯅꯪꯗꯤ꯫
ꯆꯥꯔ ꯍꯣꯏ ꯆꯥꯗ꯭ꯔꯗꯤ ꯑꯁ ꯌꯥꯗꯦꯗ꯫ ꯁ ꯀꯥꯡꯁꯣꯏꯅꯤ ꯉꯁꯤꯗꯤ꯫ ꯊꯦꯡꯅ ꯍꯧꯒꯠꯂꯦ ꯉꯁꯤ ꯑꯩꯀꯣ꯫
ꯄꯣꯠ ꯌꯣꯟꯕ ꯆꯠ ꯫
ꯑꯣ꯫
ꯁꯥꯎꯕꯅꯤꯗ ꯊꯦꯡꯅ ꯍꯧꯒꯠꯂꯦ ꯍꯥꯏꯅꯀꯣ꯫
ꯑꯣ ꯅꯪ ꯑ ꯀꯩꯅꯣ ꯌꯣꯟꯕ ꯆꯠꯄ꯭ꯔꯣ ꯆꯥꯏꯌꯦ
ꯑꯣ꯫ ꯄꯣꯠ ꯌꯣꯟꯕ ꯆꯠꯂꯦꯕ ꯏꯟꯁꯥꯡ ꯁꯤꯡꯒꯨꯝꯕꯗꯣ꯫
ꯑꯥ
ꯑꯗꯨ ꯌꯣꯟꯕ ꯆꯠꯂꯦꯕ ꯃꯤ ꯂꯥꯛꯇꯦ ꯍꯥꯏꯌꯦ ꯃꯤ ꯌꯥꯝ ꯂꯥꯛꯇꯦ ꯍꯥꯏ ꯅꯣꯡ ꯆꯨꯕꯒꯤ
ꯑ
ꯈꯪꯗꯦꯗ ꯌꯧꯔꯕꯣ ꯊꯕꯛ ꯃꯐꯝ
ꯌꯥꯎꯗ꯭ꯔꯤꯌꯦꯗ ꯈꯔ ꯋꯥꯠꯂꯤꯌꯦ
ꯑꯣ ꯌꯥꯝ ꯂꯥꯞꯄꯤꯅꯦꯀꯣ
ꯑꯁ ꯅꯣꯡ ꯆꯨꯕꯒꯤ ꯂꯝꯕꯤ ꯅꯨꯡꯉꯥꯏꯇꯕꯒꯤꯅꯦꯗ ꯑꯗꯨ꯫ ꯌꯥꯝꯅꯗꯤ ꯂꯥꯞꯇꯦꯗꯨ ꯎꯝ꯫
ꯅꯣꯏ ꯊꯕꯛ ꯇꯧꯃꯤꯟꯅꯕ ꯅꯃꯥꯟꯅꯕꯤ ꯅꯃꯥꯟꯅꯕꯒꯗꯤ ꯂꯩꯇ꯭ꯔꯣ꯫
ꯏꯅꯥꯎꯅꯨꯄꯤ ꯑꯩꯈꯣꯏꯅ ꯇꯧꯕꯅꯦ꯫ ꯈꯣꯏꯅꯤꯈꯛ ꯑꯗꯨꯒ ꯃꯄꯨ ꯃꯥꯒꯤ ꯅꯨꯄꯤ ꯅꯨꯄꯥ
ꯑꯣ꯫
ꯀꯩꯅꯣ ꯑꯩꯈꯣꯏ ꯎꯪ ꯑꯩꯈꯣꯏꯒꯤ ꯃꯁꯦꯟ ꯑꯗꯨꯝ ꯀꯩꯅꯣ ꯆꯞ ꯃꯥꯟꯅꯕꯒꯤ ꯅꯨꯡꯉꯥꯏꯌꯦ ꯑꯗꯨꯏ
ꯍꯣꯏ- ꯍꯣꯏ ꯑ ꯃꯄꯨ ꯐꯔꯗꯤ ꯑꯗꯨꯝ ꯊꯕꯛ ꯇꯧꯕ ꯅꯨꯡꯉꯥꯏꯕꯅꯤꯗ
ꯑ
ꯑꯗꯨ ꯑꯩꯈꯣꯏ ꯏꯃꯥꯟꯅꯕꯤꯁꯨ ꯌꯨꯝ ꯑꯃꯗ ꯑꯗꯨꯝ ꯂꯩꯔꯒ ꯇꯧꯕꯀꯣ ꯑꯗ ꯃꯣꯏ ꯀꯩꯅꯣ ꯎꯝ ꯀꯩꯅꯣ ꯃꯣꯏ ꯃꯆꯥꯗꯣ ꯀꯔꯤ ꯍꯥꯏꯁꯤꯔꯥ ꯑꯉꯥꯡ ꯑꯅꯤ ꯑꯄꯤꯛꯄ ꯂꯩꯑꯦꯕꯀꯣ ꯑꯗꯨ ꯂꯧꯕꯗꯣ ꯀꯩꯅꯣ ꯃꯣꯏꯅ ꯑꯄꯥꯝꯕ ꯇꯧꯕꯤꯗ꯭ꯔꯗꯤ ꯑꯁ ꯋꯥꯏ ꯌꯥꯝ ꯉꯥꯡꯉꯦ ꯍꯥꯏꯌꯦ ꯃꯥꯕꯨ ꯑꯗꯨ ꯑꯣꯏꯔꯁꯨ ꯃꯥꯗꯤ ꯈꯥꯡꯉꯒ ꯀꯩꯅꯣ ꯍꯥꯏꯗꯕꯤꯗ ꯑꯗꯨꯝ ꯇꯧꯕ ꯃꯥꯜꯂꯦ ꯃꯥꯗꯤ
ꯑ ꯑꯩꯗꯤ ꯀꯩꯅꯣ ꯃꯤ ꯀ ꯍꯥꯏꯁꯤꯔꯥ ꯃꯤꯒꯤ ꯌꯨꯝꯗ ꯂꯩꯕ ꯕ ꯍꯩꯇꯦꯗꯥ ꯑꯩꯗꯤ
ꯑꯁ ꯑꯩꯁꯨ ꯍꯩ ꯇꯦ ꯑꯗꯨꯒꯤ ꯃꯤꯅ ꯍꯥꯏꯕ ꯀꯥꯟꯗꯁꯨꯀꯣ ꯌꯥꯝ ꯁꯥꯎꯒꯜꯂꯦꯕ ꯑꯩꯗꯤ ꯑꯗꯨꯒꯤ ꯃꯤ ꯃꯈꯥꯗ ꯊꯕꯛ ꯇꯧꯕ ꯌꯥꯔꯣꯏ ꯂꯥꯁꯇ ꯃꯄꯨꯒ ꯈꯟꯅꯔꯗꯅ ꯇꯣꯛꯀꯅꯤ ꯑꯩꯗꯤ
ꯑ ꯀꯩꯅꯣ ꯍꯦꯟꯃꯟꯕꯁꯨ ꯂꯩꯌꯦꯕ ꯃꯤ ꯈꯔꯀꯣ
ꯑ ꯁꯨꯃꯥꯏꯅ ꯑ ꯍꯣꯏ ꯇꯧꯋꯦ ꯊꯕꯛ ꯀꯧꯔꯒꯀꯣ ꯃꯤꯅꯥꯏꯒꯨꯝꯅ ꯁꯤꯖꯤꯟꯅ ꯁꯅꯕꯁꯨ ꯌꯥꯝ ꯂꯩꯌꯦꯕ ꯑꯗꯨꯒꯨꯝꯕꯗꯤ ꯇꯧꯕ ꯅꯨꯡꯉꯥꯏꯇꯕꯅꯦꯕ ꯏꯃꯨꯡꯒꯨꯝꯅꯀꯣ ꯂꯩꯃꯤꯟꯅꯔꯒ ꯑꯗꯨꯝ ꯇꯧꯕꯗꯨꯅ ꯅꯨꯡꯉꯥꯏꯕꯅꯦꯕ
ꯎꯝ
ꯎꯝ ꯅꯣꯏ ꯅꯅꯥꯎ ꯄꯤꯗꯤ ꯆꯠꯈ꯭ꯔꯕꯣ ꯊꯕꯛ ꯅꯪ ꯇꯧꯃꯤꯟꯅꯩ ꯍꯥꯏꯕꯗꯣ
ꯃꯥꯗꯣ ꯀꯩꯅꯣꯗ ꯂꯩꯕ ꯑꯦ ꯇꯣꯉꯥꯟ ꯇꯣꯉꯥꯟꯅꯤ ꯑꯩꯈꯣꯏ ꯑꯅꯤ ꯂꯩꯕꯗꯣ
ꯑꯣ ꯌꯨꯝꯗꯤ ꯆꯠꯇ꯭ꯔꯣ ꯅꯥꯡ
ꯅꯍꯥꯟꯗꯣ ꯆꯠꯂꯦ ꯑꯗꯨ ꯃꯥꯅ ꯊꯕꯛ ꯂꯩꯌꯦ ꯂꯥꯛꯑꯣ ꯍꯥꯏꯕꯒꯤ ꯍꯥꯏ ꯃꯥꯟꯕꯤꯒꯤ ꯂꯥꯛꯅꯦ ꯋꯥ ꯂꯥꯛꯅꯤꯡꯗ꯭ꯔꯒ ꯂꯥꯛꯅꯦ ꯑꯩꯁꯨ
ꯂꯧ ꯁꯨꯕ꯭ꯔꯣ ꯅꯣꯏꯁꯨ ꯌꯨꯝꯗ
ꯎꯝ
ꯌꯥꯝ ꯐꯩꯅꯦ
ꯃꯤꯒꯤ ꯂꯎꯅꯦ
ꯑꯣ ꯑꯗꯨ ꯑꯣꯏꯔꯁꯨ ꯐꯩꯗ ꯃꯤ ꯂꯧ ꯎꯅꯤꯡꯉꯁꯨ ꯂꯧ ꯂꯩꯇꯕꯅꯤꯅꯀꯣ
ꯎꯝ
ꯋꯥꯢꯕ ꯐꯩꯌꯦ ꯐꯩꯌꯦ
ꯅꯪ ꯈꯪꯡꯉꯝꯅꯤ ꯃꯣꯏꯒꯤꯗꯣ ꯃꯥꯟꯕꯗꯣ
ꯑꯣ ꯈꯪꯉꯦ-ꯈꯪꯉꯦ
ꯑꯅꯦꯕ ꯑꯩꯈꯣꯏꯅ ꯑꯗꯨꯝ ꯀꯩꯅꯣ ꯆꯥꯒꯨꯝꯕ ꯑꯦ ꯆꯦꯡꯗꯣ ꯀꯩꯅꯣ ꯂꯧ ꯂꯣꯏꯔꯀꯥꯟꯗ ꯑꯗꯨꯝ ꯄꯤꯅꯔꯒ ꯇꯧꯕꯅꯦꯕ
ꯎꯝ ꯑꯩꯈꯣꯏꯁꯨ ꯑꯗꯨꯝ ꯇꯧꯋꯦꯗ
ꯑ
ꯃꯆꯥ ꯑꯃ ꯎꯏꯕ-ꯎꯏꯕꯀꯣ ꯑꯗꯨ ꯂꯧ ꯂꯣꯏꯕ ꯂꯣꯏꯔꯒ ꯐꯧ ꯕꯣꯔꯥ ꯇꯔꯨꯛ ꯑꯗꯨꯝ ꯄꯤꯕ ꯆꯠꯂꯦꯕ ꯃꯄꯨꯒꯤ
ꯎꯝ
ꯑꯁ ꯂꯧ ꯎꯗ꯭ꯔꯗꯤ ꯌꯥꯝ ꯋꯥꯏꯑꯦ ꯆꯦꯡ ꯃꯥꯟꯕꯗꯣ ꯆꯦꯡꯁꯨ ꯇꯥꯡꯕꯅꯤꯅꯀꯣ ꯕꯣꯔꯥꯗ ꯂꯤꯁꯤꯡ ꯂꯤꯁꯤꯡ ꯑꯅꯤ ꯌꯥꯎꯕꯅꯤꯅ
ꯑꯣ ꯂꯤꯁꯤꯡ ꯑꯅꯤ ꯌꯧꯔꯕꯣ ꯉꯁꯤ ꯍꯧꯖꯤꯛꯀ
ꯍꯧꯖꯤꯛꯀꯥꯟꯗꯤ ꯂꯤꯁꯤꯡ ꯑꯃꯒ ꯆꯅꯤꯄꯥꯜ ꯃꯥꯄꯜ ꯑꯣꯏꯔꯝꯅꯤ ꯍꯥꯟꯅꯗꯤ ꯀꯩꯅꯣ ꯀꯣꯔꯣꯅꯥ ꯃꯇꯝꯗꯗꯤ ꯂꯤꯁꯤꯡ ꯑꯅꯤꯒ ꯆꯥꯝꯃꯉꯥ ꯄꯤꯕꯅꯦꯍꯦ ꯑꯗꯨꯝ ꯄꯥꯟꯗꯕ ꯆꯦꯡ ꯋꯥꯟꯕꯅꯤꯅ ꯌꯥꯝ ꯋꯥꯏꯕꯀꯣ
ꯑꯥ
ꯑꯗꯨꯒꯤ ꯑꯩꯈꯣꯏꯁꯨ ꯂꯧ ꯎꯔꯁꯦꯅ ꯎꯕꯅꯦꯕ ꯂꯧꯎꯕꯁꯨ ꯑꯁ ꯄꯩꯁꯥ ꯌꯥꯝ ꯆꯪꯉꯤꯗ ꯑꯩꯈꯣꯏꯗꯗꯤ